ꯍꯦꯜꯂꯣ ꯑꯣ ꯇꯥꯏꯌꯦ
ꯆꯥꯛ ꯆꯥꯔꯕꯣ
ꯍꯣꯏ ꯆꯥꯔꯦ ꯍ
ꯀꯩ ꯃꯊꯦꯜ ꯇꯧꯔꯦ
ꯃꯁꯤꯁꯤ ꯎꯁꯣꯏ ꯆꯥꯏ
ꯑ ꯃꯇꯝꯅꯤꯅꯀꯣ ꯍꯟꯗꯛꯇꯤ
ꯍꯣꯏ
ꯀꯩꯗꯧꯔꯤꯅꯣ
ꯑ ꯑꯗꯨꯝ ꯐꯝꯃꯦ ꯍꯧꯖꯤꯛꯇꯤ ꯊꯕꯛ ꯊꯣꯛꯀꯗꯕ ꯂꯩꯕ ꯑꯗꯨꯣ ꯃꯇꯝ ꯇꯥꯗꯕꯒꯤ ꯑꯗꯨ ꯅꯨꯡꯉꯥꯏ
ꯑ ꯀꯩ ꯊꯕꯛ ꯇꯧꯕꯅꯣ ꯎꯝ ꯎꯝ
ꯎꯝ ꯄꯦ ꯍꯥꯏ ꯍꯦꯗꯤ ꯅꯨꯡꯉꯥꯏꯈ꯭ꯔꯥ ꯅꯨꯡꯉꯥꯏꯈ꯭ꯔꯥꯣ ꯍꯥꯏ-ꯍꯥꯏꯕ ꯌꯥꯗꯕ ꯃꯌꯥꯝ ꯂꯩꯕꯒꯤ ꯑꯩꯁꯦ ꯈꯪꯗ꯭ꯔꯦꯀꯣ ꯑꯁꯤꯁꯦ ꯑꯩꯕꯨ ꯌꯥꯝ ꯋꯥꯍꯜꯂꯦꯗ ꯇꯜꯂꯦꯗ ꯑꯩꯁꯦ ꯃꯤꯅ ꯑꯗꯨꯝ
ꯌꯥꯏꯗ ꯃꯤꯡ ꯐꯥꯎꯕ ꯍꯣꯏ ꯃꯤꯡ ꯐꯥꯎꯕ ꯂꯩꯐꯝ ꯐꯥꯎꯕ ꯍꯥꯏꯅꯔꯤꯉꯩꯁꯤꯗ
ꯍꯥꯏꯒꯗꯨ ꯍꯥꯏꯕ ꯅ
ꯍꯣꯏ ꯂꯩ-ꯂꯩꯐꯝꯗꯤ ꯍꯥꯏꯗꯤ ꯍꯥꯏꯒꯅꯨ ꯍꯥꯏꯕꯅꯦ ꯑꯗꯨ ꯊꯕꯛꯇꯤ ꯍꯥꯏꯕ ꯌꯥꯏꯗ
ꯊꯕꯛꯇꯤ ꯇꯜꯂꯦꯗ ꯑꯍꯥꯍꯥ ꯍ ꯍꯣꯔꯦꯟ ꯑ ꯀꯣꯜ ꯇꯧ ꯇꯧꯔꯒ ꯄꯩꯁꯥ ꯐꯪꯗꯔꯗꯤ ꯀꯔꯤ
ꯍ ꯑꯥ ꯑꯩꯗꯤ ꯎꯀꯤꯜꯗꯤ ꯎꯀꯤꯜ ꯀꯥꯏꯅ ꯎꯀꯤꯜ ꯊꯕꯛ ꯇꯧꯕꯅꯦꯅ
ꯑ ꯁꯦꯡꯕꯩꯔꯣ
ꯍꯣꯏ ꯍꯣꯏ ꯍꯣꯏ
ꯀꯩꯅꯣꯗ꯭ꯔꯣ ꯑ ꯏꯝ-ꯏꯝꯐꯥꯜꯒꯤ ꯀꯩꯅꯣꯗ
ꯑ ꯑꯩꯈꯣꯏ ꯑꯩꯈꯣꯏꯒꯤ ꯂꯣꯝꯗ ꯑꯩꯈꯣꯏꯒꯤ ꯎꯝ ꯅꯣꯏ ꯌꯨꯝꯐꯝꯗ ꯑꯍꯥꯍ
ꯀ ꯀꯩꯗ
ꯃꯁꯥ ꯃꯁꯥꯒꯤ ꯑꯥ ꯂꯩꯐꯝ ꯍꯥꯏꯕ ꯌꯥꯗꯦ ꯍꯥꯏꯕ ꯅꯠꯇ꯭ꯔꯣ ꯑꯁꯤ ꯎꯝ ꯑꯣꯔꯦꯟꯁ ꯐꯦꯁꯇꯤꯚꯦꯜ ꯍꯦꯛ ꯇꯧꯕ ꯃꯐꯝꯗꯨ ꯑꯍꯍ
ꯅꯠꯇꯦ ꯑ ꯍꯣꯏ ꯑꯣ ꯑꯗꯨ ꯅꯪ ꯊꯕꯛ ꯐꯪꯕ
ꯍꯣꯏ ꯍꯣꯏ ꯍꯣꯏ ꯑꯩꯗꯤ ꯎꯀꯤꯜ ꯇꯧꯔꯒ ꯑꯗꯨ ꯃꯣꯏꯒꯤ ꯎꯝ ꯀꯣꯔꯠꯇ ꯂꯩꯌꯦꯅꯀꯣ ꯑꯗꯨꯗ ꯑꯗꯨꯝ ꯊꯕꯛꯇꯣ ꯑꯍꯦꯍ ꯍꯍꯥ ꯈꯪꯗꯦꯗ ꯑꯩ ꯁꯤ ꯋꯥꯔꯤꯁꯤꯗꯤ ꯑꯩꯗꯤ ꯌꯥꯝ ꯇꯜꯂꯤꯗ ꯁꯤꯕꯨ ꯈꯪꯁꯨ ꯈꯪꯅꯗꯕ ꯑꯃꯨꯛꯀ ꯑꯍ ꯑ ꯑꯍ ꯋꯥꯔꯤꯁꯨ ꯄꯪꯁꯥ ꯁꯥꯕ ꯌꯥꯗ ꯑ ꯑꯁꯤꯒꯤ ꯑꯦ ꯑ ꯒ꯭ꯌꯥꯟ ꯇꯥꯗ꯭ꯔꯦ ꯑꯩꯗꯤ ꯀꯃꯥꯏꯅ ꯇꯧꯁꯤꯔ
ꯑꯗꯨꯝ ꯁꯥꯕ ꯌꯥꯕꯅꯦ ꯄꯣꯏꯟ ꯑ ꯁꯤꯒꯤꯗꯤ ꯑ ꯌꯥꯁꯤ ꯑꯗꯣ
ꯎꯝ
ꯐꯩ ꯑꯩꯁꯨ ꯍꯟꯗꯛ꯫ ꯒ꯭ꯔꯦꯖꯨꯑꯌꯦꯁꯟ ꯂꯣꯏꯔꯒ ꯇꯝꯒꯦ ꯍꯥꯏꯅ ꯃꯤꯡ ꯆꯟꯕꯅꯦꯕ ꯀꯤꯂꯣꯒꯤꯁꯦ ꯑꯗꯨꯒꯤ ꯁꯤ ꯂꯣꯏꯔꯒꯁꯨ ꯀꯣꯟꯅ ꯍꯣꯠꯅꯕꯥ ꯌꯥꯔꯦꯅ ꯅꯕꯥꯅꯤꯗꯤ
ꯌꯥꯏꯑꯌꯦ ꯌꯥꯏꯌꯦꯦ ꯀꯩꯁꯨ ꯀꯥꯏꯗꯦ
ꯍꯧꯖꯤꯛ ꯀꯩꯅꯣꯗ
ꯎꯝ ꯃꯐꯝꯗꯣ ꯇꯨꯝ ꯇꯨꯝꯃꯤꯟ ꯂꯩꯍꯣ ꯑꯩꯒꯤ꯫ ꯂꯩꯐꯝ ꯍꯥꯏꯒꯅꯣ ꯍꯥꯏꯔꯒ꯫ ꯆꯩ ꯂꯥꯛꯀꯅꯤ
ꯑꯗꯨꯗ ꯏꯟꯇꯥꯔꯟꯒꯨꯝꯕ ꯇꯧꯕ ꯌꯥꯕ꯭ꯔꯣ꯫
ꯌꯥꯏꯅ ꯑꯗꯨ ꯑꯣꯏꯔ ꯑ ꯑꯗꯨ ꯑꯣꯏꯔꯁꯨ ꯃꯐꯝ ꯍꯦꯟꯅ ꯆꯥꯎꯕꯗ ꯇꯧꯕꯅ ꯍꯦꯟꯅ ꯐꯩꯅ ꯀꯩꯅꯣ꯫ ꯑꯩꯗꯤ ꯑꯥ ꯃꯄꯥꯟꯗ꯫ ꯃꯄꯥꯟꯗ ꯍꯥꯏꯕꯗꯤ ꯑꯩꯈꯣꯏꯒꯤ ꯀꯔꯤꯅꯣꯅꯦ ꯑꯗꯨ ꯑꯣꯏꯔꯁꯨ꯫ ꯅꯪ ꯍꯧꯖꯤꯛ ꯂꯩꯕꯦꯁꯤ꯫ ꯀꯗꯥꯏꯗꯅꯗꯤ ꯈꯪꯗꯦ ꯑꯗꯨ ꯑꯩꯈꯣꯏꯅ ꯏꯃꯥ ꯂꯩꯕꯥꯛꯇꯒꯤ꯫ ꯃ ꯄꯥꯟꯖ ꯇꯃꯤꯃꯦꯕꯒꯣ
ꯑ ꯑꯣ꯫
ꯑꯗꯨ꯫ ꯑ ꯌꯨꯝꯗ ꯌꯨꯝꯗ ꯑꯣꯏꯅ ꯂꯩꯅꯤꯡꯕ ꯑꯩ ꯃꯄꯥꯟꯗ ꯊꯕꯛ ꯇꯧꯕ ꯌꯥꯕꯅꯦꯕ ꯍꯣꯏ ꯏꯃꯥꯟꯅꯕꯤ ꯏꯃꯥꯟꯅꯕ ꯃꯌꯥꯝ ꯇꯧꯔ ꯂꯩꯕꯅꯦ ꯃꯣꯏꯅꯁꯨ ꯂꯥꯛꯑꯣ ꯑꯣ ꯍꯥꯏꯌꯦ ꯑꯗꯨ ꯑꯣꯏꯔꯁꯨ ꯏꯃꯥ ꯏꯄꯥ ꯃꯅꯥꯛꯇ ꯂꯩꯅꯤꯡꯕꯅꯤꯅ ꯄꯥꯏ ꯂꯩ ꯂꯩꯇ ꯑꯗꯨꯦ
ꯅꯪ ꯀꯩꯅꯣ ꯃꯔꯛ꯫ ꯃꯔꯛꯇ ꯕ꯭ꯂꯣꯛ ꯇꯧꯕ
ꯍꯥꯥ
ꯣꯛ ꯇꯧꯔꯕꯅ
ꯃꯤ ꯎꯁꯤꯠꯇꯥꯕ ꯇꯧꯅꯨ ꯅꯪ ꯈꯪꯕꯔꯥ
ꯅꯪ ꯈꯪꯕꯒꯨꯝ ꯇꯧꯕ꯫
ꯍꯥꯥ
ꯅꯪ ꯁꯪꯕꯒꯨꯝ ꯇꯧꯏꯅꯦꯕ
ꯎꯝ ꯈꯪꯕꯒꯨꯝ ꯇꯧꯔꯝꯒꯅꯤ ꯈꯪꯂꯝꯝꯕꯁꯨ ꯌꯥꯏ
ꯅꯣꯛ ꯀꯩꯅꯨꯍꯦ ꯃꯤ ꯏꯀꯥꯏꯔꯛꯑꯦ ꯑꯩꯗꯤ ꯌꯥꯝ ꯇꯜꯂꯦ ꯄꯩꯁꯥ ꯇꯥꯅꯤꯡꯕ ꯍꯟꯕꯒꯤ ꯏꯃꯥꯟꯅꯕ ꯉꯔꯥꯡꯗꯣ ꯏꯃꯥꯟꯅꯕ ꯑꯃꯅ ꯃꯥꯅꯁꯨ ꯇꯧꯋ ꯁꯤꯁꯦ ꯅꯪ ꯌꯥꯝ ꯇꯥꯅꯤꯡꯕ ꯅꯠꯇ꯭ꯔꯥ ꯅꯪꯒꯤ ꯑꯁꯤ ꯑꯥꯗ ꯀꯔꯤ ꯀꯔꯤ ꯇꯧꯔꯒ ꯂꯩꯕ ꯁꯨꯕꯗꯤ ꯁꯤ ꯍꯦꯟꯅ ꯎꯝ꯫ ꯇꯥꯟꯕ ꯅꯨꯡꯉꯥꯏꯅꯤ ꯀꯔꯤꯅꯣ ꯇꯧ ꯍꯥꯏꯕꯒꯤ꯫ ꯍꯦ ꯈꯪꯗꯦ ꯅꯪꯅ ꯑꯅꯤ ꯁꯨꯕꯅꯤ
ꯌꯥꯝ ꯐꯥꯏꯅ ꯑꯗꯨꯗꯤ ꯁꯤ ꯂꯣꯏꯔꯒꯁꯨ꯫
ꯅꯪꯗꯤ ꯏꯆꯦ ꯀꯧꯕ ꯑꯩꯡꯉꯣꯟꯗ
ꯌꯥꯔꯗ ꯅꯪ ꯀꯩꯅꯣ ꯅꯪ ꯑꯗꯣ ꯂꯣꯏꯁꯤꯟꯕꯗ ꯆꯍꯤ ꯀꯌꯥ ꯁꯨꯔꯦ ꯍꯥꯏꯕ꯫
ꯆꯍꯤ ꯎꯝ ꯃꯔꯤ ꯃꯉꯥ ꯁꯨꯔꯦ꯫ ꯑꯩꯁꯨ ꯒ꯭ꯔꯦꯖꯨꯑꯦꯁꯟ ꯂꯣꯏꯔꯒ ꯑꯃꯨꯛꯀ ꯆꯍꯤ ꯑꯍꯨꯝ ꯇ ꯇꯝꯕꯅꯦꯕꯀꯣ꯫ ꯆꯍꯤ ꯑꯍꯨꯝ ꯃꯔꯤ ꯍꯟꯗꯛꯅ ꯃꯉꯥ ꯀꯗꯥꯏ
ꯑꯆꯥ
ꯎꯝ ꯃꯔꯤ ꯃꯉꯥ ꯑꯣꯏꯔꯝꯒꯅꯤ꯫
ꯌꯥꯏ ꯌꯥꯏꯦ ꯑꯗꯨꯗꯤ ꯑꯩꯒ ꯆꯞ ꯃꯥꯟꯅꯔꯦꯅꯦ ꯑꯗꯨꯗꯤ꯫ ꯅꯠꯇꯦ ꯅꯠꯇꯦ꯫ ꯑꯩꯒ ꯆꯞ ꯃꯥꯟꯅꯅꯔꯦ ꯍꯥꯏꯕ ꯅꯠꯇꯕ ꯑꯩꯒ ꯆꯞ ꯆꯥꯔꯅꯤ ꯍꯥꯏꯕ꯫
ꯏ ꯀꯔꯤꯅꯣ ꯆꯞ ꯆꯥꯕ ꯍꯥꯏꯗꯤ ꯀꯩꯅꯣꯕ ꯀꯔꯤꯅꯣ ꯆꯞ ꯆꯒꯗꯥꯎꯗ
ꯑꯩꯁꯨ ꯈꯪꯗꯦꯗ ꯑꯗꯨꯝ ꯆꯞ ꯆꯥꯒꯅꯤ ꯍꯥꯏꯕ ꯈꯪꯕ ꯑꯃꯗꯤ
ꯎꯝ ꯀꯔꯤ꯫
ꯑꯩꯁꯨ꯫ ꯅꯪꯅ ꯅꯪꯒꯤ ꯊꯕꯛ ꯃꯐꯝꯗꯨꯗꯒꯤ ꯌꯥꯝ ꯂꯥꯞꯇꯦꯅ ꯑꯩꯒꯤ ꯌꯨꯝꯗꯣ꯫
ꯑꯣꯏꯕ꯭ꯔꯥ
ꯑꯥ ꯑ
ꯅꯪꯁꯨ ꯑꯩꯈꯣꯏꯗ ꯏꯁꯨ ꯋꯥꯔꯤꯔꯤꯗꯤ
ꯑꯍꯑꯍꯥ
ꯀꯅꯥ ꯀꯅꯥ ꯑꯣꯏ ꯖꯥꯠꯅ ꯁꯤꯗꯤ ꯑꯩꯈꯣꯏ ꯃꯐꯝꯗꯒꯤ ꯃꯤ ꯑꯣꯏꯔꯦ ꯑꯁ
ꯑ꯫
ꯃꯥꯅ ꯑꯩꯉꯣꯟꯗꯒ ꯅꯩꯈꯥꯏꯔꯒ ꯂꯩꯔꯤꯅꯦꯕ ꯁꯥ꯫ ꯌꯥꯕꯖꯥꯠꯅꯦ ꯁꯤ ꯃꯤꯁꯤꯡꯁꯦ ꯑꯩꯗꯤ ꯃꯤ ꯈꯪꯗꯕꯒꯤ꯫
ꯅꯠꯇꯦꯗ ꯐꯦꯁꯕꯨꯛ ꯅꯪꯒꯤ ꯕ꯭ꯂꯣꯛ ꯇꯧꯅꯕ꯭ꯔꯥ ꯎꯕꯗꯨꯗ ꯈꯪꯕꯅꯤꯗ
ꯈꯪ꯫
ꯑꯗꯣ ꯅꯪ ꯑꯗꯨꯗ ꯊꯕꯛ ꯇꯧꯔꯗꯤ ꯑꯩꯒꯤꯗꯤ ꯌꯥꯝ ꯐꯔꯦꯅ
ꯅꯠꯇꯦ ꯍꯌꯦꯡ ꯋꯥꯏ ꯀꯩꯅꯣꯒꯨꯝꯕ ꯂꯥꯛꯑꯗꯤ ꯅꯠꯇꯦꯗ ꯀꯩꯅꯣ ꯏꯟꯇꯥꯔꯟ ꯇꯧꯕꯁꯦ ꯐꯥꯏꯅꯦꯜ ꯅꯠꯇ꯭ꯔꯁꯨ ꯑꯩ ꯑꯩꯒꯤ ꯏꯟꯗꯤꯄꯦꯟꯗꯦꯟ ꯑꯣꯏꯅ ꯇꯧꯕꯁꯨ ꯌꯥꯏꯅꯀꯣ
ꯌꯥꯏꯌꯦꯅ ꯑꯩꯈꯣꯏ ꯊꯔꯠ ꯁꯦꯃꯤꯁꯇꯔ ꯌꯥꯎ ꯈꯔꯗꯤ ꯑꯗꯨꯝ ꯇꯧꯕ ꯌꯥꯔꯕꯅꯦ꯫
ꯑꯗꯨꯗ ꯇꯧꯒꯦ ꯍꯥꯏꯅ ꯈꯟꯕꯩꯅꯤꯗ꯫ ꯂꯥꯏꯔꯤꯛ ꯀꯩꯅꯣ ꯂꯣꯏꯔꯒꯗꯤ ꯈꯔ ꯃꯄꯥꯟꯒꯕꯗ ꯊꯣꯛꯄꯅꯦ ꯑꯗꯨꯣ
ꯎꯝ ꯑꯩꯈꯣꯏꯗꯤ ꯑ ꯀꯔꯤꯅꯣ
ꯁꯣꯏꯗꯅ ꯑꯃꯨꯛ ꯂꯥꯛꯀꯗꯕ ꯑꯃꯗꯤ ꯂꯩꯅ ꯑꯗꯨꯒꯤ
ꯍꯈꯣꯏꯅꯛ ꯑꯩꯈꯣꯏꯒꯤ ꯃꯤꯈꯣꯏꯗꯤ ꯑꯁꯤꯗ ꯇꯧꯕꯅ ꯍꯦꯟꯅ ꯐꯩꯌꯦꯅ ꯍꯥꯏꯔꯒꯦ ꯗꯤ ꯅꯨꯄꯥꯈꯣꯏꯗꯤ ꯑꯁꯦꯡꯕ ꯍꯥꯏꯔꯗꯤ ꯑꯩꯈꯣꯏꯗꯤ ꯌꯨꯝ ꯄꯥꯟꯈ꯭ꯔꯅꯤ ꯑꯦꯍꯦ ꯑꯗꯨꯑꯣꯏꯔꯗꯤ ꯁꯤꯗ ꯄꯥꯟꯒꯅꯤ ꯍꯥꯏ꯫ ꯍꯥꯏꯕꯁꯨ ꯂꯩꯇꯦ ꯃꯄꯥꯟꯗ ꯄꯥꯟꯈ꯭ꯔꯗꯤ ꯆꯠꯄ ꯆꯠꯄ ꯃꯐꯝꯗ ꯑꯗꯨꯝ ꯊꯕꯛ ꯇꯨꯡ ꯑ ꯑꯗꯨ ꯆ
ꯑꯗꯨꯗ ꯄꯥꯟꯒꯗꯕꯅꯤꯅꯦ ꯀꯔꯤ ꯋꯥꯅꯣꯅꯦ
ꯑꯦꯁ ꯑꯗꯨꯗꯤ ꯍꯥꯏꯕ ꯉꯝꯗ꯭ꯔꯦꯗꯅ ꯀꯩꯅꯤ ꯏꯟꯅ
ꯃꯄꯥꯟ ꯊꯣꯛꯄ ꯌꯥꯗꯦ ꯀꯩꯅꯣ
ꯎ ꯑꯩꯈꯣꯏꯒꯤ ꯃꯤꯁꯤꯡꯁꯦ ꯑꯩ ꯄꯥꯝꯗ꯭ꯔꯦꯍ
ꯊꯕꯛ ꯐꯪꯉꯗꯤ ꯊ ꯊꯕꯛꯄꯨ ꯇꯧꯔꯗꯤ꯫ ꯀꯔꯤ ꯀꯔꯤꯗ ꯆꯠꯂꯁꯨ꯫ ꯀꯦꯁꯄꯨꯗꯤ ꯌꯨꯝ ꯌꯨꯝꯗꯁꯨ ꯄꯥꯏꯕ ꯌꯥꯏꯅ ꯌꯨꯝꯒꯤꯗꯁꯨ꯫
ꯑ ꯍꯣꯏꯗ ꯁꯤꯗꯣ ꯑꯗꯨꯝ ꯈꯪꯅꯈ꯭ꯔꯗꯤ ꯑꯩꯅ ꯑꯦꯛꯖꯥꯝꯄꯜꯗ ꯗꯤꯁꯇ꯭ꯔꯤꯛ ꯑꯇꯣꯞꯄꯗ ꯂꯩꯔꯁꯨ ꯀꯔꯤ ꯂꯩꯔꯁꯨ ꯑꯩꯈꯣꯏ ꯈꯪꯅꯕ ꯆꯥꯟꯅꯕ ꯂꯩꯔꯗꯤ ꯑꯩꯉꯣꯟꯗ ꯂꯥꯛꯄ ꯀꯥꯟꯗ ꯑꯩꯅ ꯑꯩꯒꯤ ꯑꯍꯟꯒ ꯍꯣꯏꯒꯗꯒ ꯀꯣ ꯑꯁꯤꯒꯨꯝꯕ ꯂꯩꯌꯦ ꯑꯩꯉꯣꯟꯗ ꯑꯦꯄ꯭ꯔꯣꯁ ꯇꯧꯔꯛꯑꯗꯤ ꯃꯉꯣꯟꯗ ꯃꯣꯏ ꯑꯩꯉꯣꯟꯗ ꯄꯤꯕꯤꯈ꯭ꯔꯅꯤ ꯑꯗꯨꯝ ꯂꯣꯏꯅꯃꯛ ꯏꯠꯁ ꯑꯗꯩ ꯇꯤꯝ ꯋꯥꯔꯛꯅꯤꯗ ꯂꯣꯏꯅꯃꯛꯀꯣ ꯑꯗꯨꯒꯤꯅꯦꯗ
ꯑꯩꯁꯨ ꯒ꯭ꯔꯦꯖꯨꯑꯦꯁꯟ ꯂꯣꯏꯔꯒ ꯆꯍꯤ ꯑꯅꯤ ꯒꯦꯞ ꯊꯝꯃꯦꯕ ꯑꯗꯨꯒꯤ ꯈꯪꯗ꯭ꯔꯦ ꯂꯥꯏꯔꯤꯛ ꯄꯥꯕ ꯑꯃꯨꯛ ꯉꯝꯒꯗ꯭ꯔꯥ ꯉꯝꯃꯣꯏꯗ꯭ꯔꯥ
ꯑꯣ ꯅꯪ ꯀꯥꯏꯗ ꯆꯟꯕ꯭ꯔꯥ ꯅꯪꯒꯤ ꯃꯤꯡꯗꯣ
ꯁꯤꯗ ꯆꯟꯕꯅꯦ
ꯍꯣꯏꯗ ꯁꯅꯥ ꯂꯩꯕꯥꯛ꯫
ꯁꯅꯥ ꯂꯩꯕꯔꯥ ꯏꯃꯥ ꯂꯩꯕꯒꯔꯥ ꯈꯪꯗ꯭ꯔꯦ ꯑꯗꯣ ꯑꯗꯨ ꯀꯩꯅꯣꯅꯦ ꯑ ꯑꯩꯈꯣꯏ ꯅꯪꯒꯤꯗꯣ ꯑꯁꯤ ꯀꯔꯝꯕꯗꯅꯣ ꯍꯥꯏꯕꯗꯤ ꯑꯁ ꯈꯪꯗ꯭ꯔꯦꯗ
ꯏꯁꯄꯤꯁꯂꯥꯏꯁꯟꯗ꯭ꯔꯣ
ꯎꯝ ꯀꯗꯥ ꯏꯗ ꯆꯟꯕ꯭ꯔꯕ ꯅꯃꯤꯡꯗꯣ ꯍꯥꯏꯕꯗꯤ ꯅꯪꯅ ꯇꯝꯒꯗꯕ ꯐꯝꯗꯣ
ꯗꯤ ꯑꯦꯝꯒꯤꯗꯨꯗꯣ ꯗꯤ ꯑꯦꯝꯒꯤꯗꯣ ꯈꯪꯗꯕ꯭ꯔꯥ
ꯑꯥ ꯈꯪꯉꯦ ꯈꯪꯉꯦ꯫
ꯑꯗꯨꯗ꯫
ꯌꯥ ꯌꯥꯔꯕ꯫
ꯑꯍꯤ ꯃꯤ ꯃꯤ ꯌꯥꯝꯗꯕꯒꯤ ꯑꯦꯟꯇ꯭ꯔꯥꯟꯁꯐꯥꯔ ꯇꯧꯗꯦꯗ
ꯏꯁ ꯀꯔꯤꯒꯤꯔꯥ ꯃꯣꯏꯗꯤ꯫ ꯑꯦ ꯑꯦꯜ ꯑꯦꯜ ꯕꯤꯒꯤꯗꯤ ꯄꯛ ꯇꯎꯗꯕꯅꯦ ꯎꯝ
ꯑꯗꯨꯁꯨ ꯑꯩꯈꯣꯏꯒꯤ ꯃꯤꯁꯤ ꯌꯥꯝꯅ ꯍꯦꯛꯦ ꯑꯩꯁ ꯇꯤꯁꯦ ꯑꯗꯨꯒꯤ꯫ ꯊꯥꯔꯇꯤ ꯄꯥꯔꯁꯦꯟꯅꯕ ꯔꯤꯖꯥꯔꯕꯦꯁꯟꯗꯣ ꯑꯩꯈꯣꯏꯒꯤ ꯑꯦ ꯁꯤꯒꯤ ꯁꯤꯅ ꯃꯉꯥꯒꯨꯝꯕ ꯑꯣꯏꯔꯝꯃꯅꯤ ꯑꯗꯨꯗꯤ ꯌꯥꯝ ꯈꯦꯠꯅꯩꯅ꯫
ꯍꯣꯏ ꯎꯝ ꯌꯥꯔꯕ ꯅꯠꯇ꯭ꯔꯣ ꯑꯩꯈꯣꯏꯅꯤꯒꯤꯁꯦ
ꯀꯔꯤ ꯌꯥꯕ ꯑꯩꯗꯤ ꯑꯃꯔꯣꯝꯗ ꯆꯠꯀꯦ ꯇꯧꯋꯦꯅꯦ꯫
ꯍꯧꯖꯤ ꯀꯤꯗꯣ ꯀꯏꯃꯜꯂꯣꯁꯨ ꯐꯠꯇ ꯁꯕꯅ ꯃꯥꯂꯦꯗ ꯃꯣꯏꯒꯗꯣ ꯃꯤ ꯈꯔꯗꯤ ꯄꯨꯡ ꯑꯃꯃꯜꯁꯨ ꯑꯗꯨꯝ ꯇꯧꯋꯦ ꯑꯗꯨ ꯑꯣꯏꯗꯕ
ꯅꯠ ꯅꯠꯇꯦꯍꯦ꯫ ꯅꯪ ꯃꯨꯠꯊꯠꯀꯗꯕ ꯅꯠꯇꯦꯍꯦ ꯃꯊꯟꯇ ꯃꯨꯠꯀꯅꯤ
ꯑꯣꯏꯕ꯭ꯔꯥꯅꯦ
ꯑꯣ
ꯑꯩꯗꯤ ꯉꯁꯥꯏ ꯅꯍꯥꯟ ꯉꯁꯥꯏ ꯍꯥꯟꯅ ꯇꯧꯕꯗꯣ ꯑꯩꯅꯀꯣ ꯏꯃꯥꯟꯅꯕꯅ ꯍꯥꯏꯕꯗꯤ ꯑꯁꯤ ꯑ ꯔꯥ ꯈꯛꯇ ꯑꯣꯏꯒꯗꯕꯅꯤ ꯍꯥꯏꯕꯒꯤ꯫ ꯍꯦꯛ ꯌꯥꯎꯔꯑꯥ ꯑꯩꯅꯥ ꯃꯨꯠꯊꯠꯅꯤ
ꯃꯊꯟ ꯑꯃ ꯃꯣꯠꯄꯅꯦꯦꯅꯦꯍꯦ ꯅꯪ ꯀꯩꯅꯣꯃꯥꯡ ꯉꯥꯏ ꯍꯣꯔꯦꯟ ꯑꯩ ꯍꯥꯏꯕꯤꯒꯦ ꯁꯤꯗ ꯅꯠꯇꯕꯣ
ꯑꯥ ꯑꯩꯗꯤ ꯑꯩꯒꯤ ꯑꯍꯥꯟꯕ ꯑꯣꯏꯕꯒꯤ ꯈꯪꯗꯦ ꯑꯗꯨ ꯅꯨꯄꯥꯁꯨ ꯈꯪꯕ꯭ꯔꯥ ꯑꯩꯉꯣꯟꯗ ꯍꯥꯏꯕꯤꯔꯒ ꯐꯖꯅꯁꯨ ꯇꯝꯕꯤꯗ꯭ꯔꯒ ꯑꯩ ꯌꯥꯝ ꯁꯥꯎꯔ ꯂꯩꯕꯅꯦ ꯐꯥꯎꯅꯔꯒ ꯑꯃꯨꯛꯀ꯫ ꯑꯩ ꯊꯕꯛ ꯆꯤꯂꯦ ꯅꯨꯡꯗꯥꯡꯅ ꯍꯥꯏꯒꯦ ꯑꯩ ꯑꯗꯨ
ꯑꯩ ꯑꯩ ꯂꯩꯔꯦꯅ ꯍꯧꯖꯤꯛꯇꯤ
ꯏꯗ
ꯌꯥꯝ ꯇꯥꯜꯂꯕꯗꯣ ꯃꯤꯗꯤ ꯀꯨꯏꯔꯕꯣꯅ
ꯀꯨꯏꯗ꯭ꯔꯦ ꯑꯗꯣ ꯑꯩꯒꯤꯗꯤ ꯂꯣꯏꯁꯤꯜꯂꯦꯕ ꯑꯗꯣ ꯄꯥꯏꯕ ꯇꯧꯔꯛꯄꯗꯣ ꯉꯥꯏꯕ ꯈꯛꯇ ꯑꯣꯏꯔꯤꯕ ꯑꯩꯗꯤ
ꯑꯣ ꯑꯣ ꯑꯣ ꯑꯣ
ꯑꯗꯨꯏꯅꯤꯗ
ꯎꯝ ꯃꯤ ꯃꯇꯦꯡ ꯄꯥꯡꯕꯅꯦꯕ
ꯑꯥ ꯑꯥ ꯑꯥ ꯃꯇꯦꯡ ꯄꯥꯡꯕ ꯑꯩꯒꯤꯁꯨ ꯑꯗꯨꯝ ꯈꯔ ꯈꯔ ꯖ ꯑꯁ ꯇ
ꯃꯤꯅ ꯇꯧꯔꯛꯑꯁꯨ ꯑꯗꯨꯃꯥꯏꯅ ꯌꯥꯕ꯭ꯔꯥ
ꯍꯣꯏ